ꯇꯥꯕ꯭ꯔꯣ ꯎꯝ ꯇꯥꯕ꯭ꯔꯣ ꯇꯥꯗꯕ꯭ꯔꯣ ꯍꯜꯂꯣ
ꯇꯥꯔꯕ꯭ꯔꯣ
ꯇꯥꯏ ꯇꯥꯏꯌꯦ ꯇꯥꯏ ꯇꯥꯏꯌꯦ
ꯑꯗꯨꯗꯤ ꯀꯩꯒꯤ ꯈꯨꯝꯅꯕ ꯇꯥꯔꯒ ꯂꯩꯔꯗꯤ ꯀꯩ ꯈꯨꯝꯗꯕ
ꯑꯩ ꯇꯥꯗꯕ ꯑꯗꯨꯒꯤꯅꯦ
ꯀꯩ ꯍꯥꯏꯕ ꯍꯧꯖꯤꯛꯀꯤꯗꯣ ꯇꯥꯔꯗꯤ ꯀꯩꯀꯩ ꯈꯨꯝꯗꯕꯅꯣ
ꯆꯥꯗꯕ ꯈꯗꯕꯅꯦ
ꯑꯁ ꯅꯪ ꯈꯔ ꯀꯟꯅ ꯉꯥꯡꯉꯣ
ꯀꯟꯅ ꯉꯥꯡꯉꯤꯁꯤꯗꯤ
ꯏꯁ ꯐꯖꯅ ꯇꯥꯗꯕ ꯍꯥꯏꯇꯥꯔꯦ ꯅꯪ ꯈꯟꯖꯤꯟꯗꯣ ꯑꯗ ꯀꯩꯗꯧꯔ ꯂꯩꯒꯦ ꯑꯣ ꯍꯧꯖꯤꯛ ꯈꯔ ꯐꯖꯅ ꯇꯥꯔꯦ ꯑꯦ ꯀꯔꯤ ꯀꯔꯤ ꯑꯃꯗꯤ ꯇꯧꯑꯣꯅꯣ ꯀꯔꯤ ꯑꯃꯗꯤ ꯇꯧꯋꯣ ꯀꯔꯤ ꯇꯧꯋꯣ ꯑꯗꯨꯏꯗꯣ
ꯑꯉꯥꯡ ꯄꯨꯔꯗꯤ ꯊꯕꯛ ꯁꯨꯕ ꯌꯥꯗꯦ ꯑꯉꯥꯡ ꯄꯨꯔꯒ ꯊꯕꯛ ꯁꯨꯀꯗ ꯍꯥ
ꯑꯉꯥꯡꯅ ꯂꯪꯊꯣꯛꯅꯤꯡꯉꯥꯏꯔꯣ
ꯑꯉꯥꯡ ꯀꯔꯤꯒꯤ ꯂꯪꯊꯣꯛꯀꯅꯤ
ꯏꯁ ꯑꯉꯥꯡꯗꯤ ꯂꯪꯊꯣꯛꯒꯗꯕꯅꯦ ꯁꯣꯔꯦ ꯁꯣꯔꯣꯛ ꯃꯄꯥꯟꯗ
ꯀꯔꯤꯒꯤ
ꯈꯪꯗꯦ ꯑꯉꯥꯡꯗꯤ ꯌꯥꯝ ꯅꯤꯡꯉꯥꯏ ꯀꯜꯂꯤꯅ
ꯑꯁ ꯍꯧꯖꯤꯛꯇꯤ ꯍꯧꯖꯤꯛꯇꯤ ꯅꯤꯡꯉꯥꯏ ꯇꯧꯕ ꯍꯩꯇ꯭ꯔꯤꯌꯦꯗ
ꯏꯁ ꯅꯪ ꯅꯆꯥ ꯅꯆꯥ ꯅꯨꯨꯄꯤꯗꯣ ꯅꯤꯡꯉꯥꯏ ꯌꯥꯝ
ꯏ ꯏꯆꯥ ꯅꯄꯥꯅꯦꯕ ꯏꯆꯥꯅꯄꯥꯅꯦ
ꯑꯩ ꯍꯥꯏꯗꯤ ꯅꯆꯥ ꯅꯨꯄꯥ ꯍꯥꯏꯕꯗꯣ
ꯎꯝ
ꯆ ꯅꯨꯄꯥꯗꯣ ꯌꯥꯝꯅꯤꯡꯉꯥꯏ ꯀꯜꯂꯦ ꯍꯥꯏꯕ
ꯑꯗꯣ ꯅꯪꯁꯨ ꯍꯣꯔꯦꯟ ꯅꯆꯥꯕꯨ ꯁꯣꯔꯣꯛꯇ ꯂꯪꯊꯣꯛꯑꯣ ꯍꯥꯏꯔꯗꯤ ꯂꯊꯣꯛꯇ꯭ꯔ ꯂꯪꯊꯣꯛꯀꯗ꯭ꯔꯅꯦ
ꯏꯁ ꯉꯔꯥꯡ ꯅꯍꯥꯟ ꯇꯔꯥꯗꯤ ꯂꯥꯡꯊꯣꯛꯈ꯭ꯔꯦ ꯅꯤꯡꯉꯥꯏ ꯀꯥꯏꯃꯟꯕꯗꯒꯤ
ꯌꯥꯔꯦ ꯌꯥꯔꯦ ꯑ
ꯍꯣꯔꯦꯟ ꯅꯨꯡꯗꯥꯡ ꯐꯣꯔꯦꯅꯨ ꯅꯅꯥ ꯄꯨꯡꯨꯡ ꯀꯣꯏꯟ ꯇꯔꯛ ꯀꯣꯏꯟ ꯇꯔꯣꯛ ꯇꯥꯕ ꯃꯇꯝꯗ ꯑꯃꯨꯛ ꯃꯔꯤ ꯇꯥꯡꯊꯣꯛꯀꯅꯤ
ꯌꯥꯝ ꯌꯥꯝ ꯐꯩꯅꯦ ꯌꯥꯝ ꯐꯩꯅꯦ
ꯑꯕ꯭ꯔ
ꯁꯥ ꯁꯥꯗ꯭ꯔꯣ
ꯀꯥꯏꯗꯒꯤ ꯅꯨꯡꯁꯥꯔꯒ ꯍꯧꯖꯤꯛ ꯈꯤꯛꯇꯪ ꯅꯣꯡ ꯐꯖꯅ ꯆꯨꯔꯛ ꯑꯦ ꯑꯁ ꯀꯔꯣ ꯅꯅꯣ ꯄꯨꯔꯥꯇ ꯔꯥꯗꯤ ꯂꯎ ꯃꯇꯅꯤꯅꯦ ꯄꯥꯏꯅꯩꯇꯦ
ꯍꯣꯏ ꯍꯧꯖꯤꯛ ꯉꯁꯤꯗꯤ ꯅꯨꯡꯁꯥ ꯑꯃꯨꯛ ꯃꯁꯤꯗꯤ ꯅꯨꯡꯁꯥ ꯌꯥꯝ ꯀꯜꯂꯦ ꯑꯩꯈꯣꯏꯗꯗꯤ
ꯑꯣ ꯌꯥꯝ ꯐꯩꯅꯦ ꯍꯣꯏ ꯑꯗꯨꯗꯣ ꯅꯣꯡ ꯆꯨꯔꯛꯄꯁ ꯌꯥꯝ ꯐꯔꯦ ꯉꯁꯤꯁꯨ
ꯑꯣ ꯂꯝꯝꯄꯥꯛꯂꯥꯎ ꯂꯩꯕ꯭ꯔꯣ ꯂꯩꯕ꯭ꯔꯣ ꯅꯣꯏꯁꯨ
ꯅꯝ ꯄꯥꯂꯣ ꯑ ꯂꯝꯝ ꯄꯥꯠꯇ ꯂꯧꯔꯦ ꯇꯧꯋꯦ ꯑꯩꯈꯣꯏꯗꯣ ꯅꯪ ꯆꯠꯂꯤꯗꯣ ꯀꯔꯤ ꯎꯕ꯭ꯔꯥ ꯂꯝꯕꯤꯗ
ꯑꯁ ꯃꯤ ꯃꯤꯌꯥꯝ ꯂꯦꯞꯄꯒ ꯂꯩꯌꯦ ꯑꯉꯥꯡꯁꯤꯡ ꯁꯥꯟꯅꯔꯒ ꯂꯩꯌꯦ
ꯎꯝ ꯐꯨꯄ ꯌꯥꯗꯔꯣ ꯃꯣꯏ ꯄꯨꯁꯨ
ꯑꯁ ꯀꯔꯤꯒꯤ ꯐꯨꯅꯦ ꯃꯤꯕꯨ ꯊꯝ ꯃꯔꯥꯡ ꯊꯪꯗꯅ ꯄꯪꯐꯨꯕꯨ ꯌꯥꯒ
ꯌꯦꯤꯁ ꯆꯩ ꯄꯥꯏꯔꯦ ꯑꯃꯐꯨꯗ ꯐꯨꯖꯜꯂꯣ ꯀꯩꯁꯨ ꯇꯧꯔꯣꯏ ꯅꯪꯕꯨ ꯑꯥ ꯃꯥꯗꯤ ꯅꯠꯇꯍ ꯀꯦ ꯄꯝꯄꯨꯗ ꯄꯨꯑꯕ ꯃꯤ ꯎ ꯎꯕꯁꯤꯡꯗ ꯑ ꯑꯗꯨꯝꯥꯏ ꯍꯥꯏꯔꯒ ꯃꯥꯗꯤ ꯃꯀꯣꯛ ꯈꯔ ꯋꯥꯄꯅꯤ ꯀꯥꯏꯁꯨ ꯑꯗꯨ ꯃꯥꯒꯅꯥꯔꯨꯗꯅ
ꯍꯣꯏ ꯍꯣꯏ ꯑꯁ ꯃꯤꯅ ꯃꯁꯤꯁꯦ ꯃꯀꯣꯛ ꯎ ꯀꯔꯤ ꯍꯥꯏꯁꯤꯔꯥ ꯐꯠꯇꯕꯅꯦ ꯍꯥꯏꯕꯗꯤ ꯄꯥꯝꯗꯦꯗ
ꯏꯁ ꯄꯥꯝꯃꯁꯨ ꯅꯪ ꯃꯤꯕꯨ ꯐꯨꯄ ꯐꯪꯗꯤ ꯌꯥꯔꯦꯅ ꯑꯁ ꯝꯐꯨꯗ ꯐꯨꯖꯜꯂꯣ ꯑꯗꯨꯒ ꯀꯩꯁꯨ ꯇꯧꯔꯣꯏ ꯃꯥꯗꯤ ꯃꯀꯣꯛ ꯈꯔ ꯋꯥꯕꯅꯤꯅ ꯅꯪ ꯃꯣꯏ ꯀꯃꯥꯟꯅꯅꯥꯔꯨꯔꯨꯅꯨ ꯑꯗꯨꯝ ꯍꯥꯏꯔꯛꯀꯅꯤ
ꯋꯥꯠ ꯋꯥꯠ ꯆꯠꯄ ꯌꯥꯔꯣꯏꯅꯦ ꯑꯗꯨꯃꯥꯏꯅ
ꯎ ꯎꯝ ꯌꯥꯏꯗꯣ ꯑꯗꯨ ꯑꯣꯏꯔꯗꯤ ꯅꯪꯕꯨ ꯃꯊꯪ ꯃꯊꯪꯗꯗꯤ ꯅꯪ ꯎꯔꯗꯤ ꯃꯌꯥꯝꯗꯨ ꯀꯔꯒ ꯅꯪ ꯄꯥꯇ꯭ꯔ ꯇ꯭ꯔꯥ ꯄꯤꯤꯁꯥ ꯂꯒꯅꯤ ꯑꯗꯨ ꯑꯣꯏꯔꯗꯤ ꯅꯪ ꯍꯔꯥꯎꯔꯤꯀꯣ
ꯉꯁꯤꯗꯤ ꯀꯔꯤ ꯀꯔꯤ ꯊꯕꯛ ꯇꯧꯔꯦ ꯅꯪꯗꯤ
ꯉꯁꯤꯁꯦ ꯅꯣꯡꯃꯥꯏꯖꯤꯡꯅꯤꯅ ꯊꯕꯛ ꯇꯧꯗ꯭ꯔꯦ ꯑꯩꯁꯪ ꯑꯩ ꯉ ꯉꯁꯤ ꯆꯠꯇꯦ ꯑ ꯋꯥꯃꯟꯕꯒꯤ ꯉꯔꯥꯡ ꯂꯥꯎ ꯆꯠꯂꯨ ꯉꯔꯥꯡ ꯂꯥꯎ ꯆꯠꯂꯨꯕꯗꯣ ꯑꯁ ꯌꯥꯝ ꯋꯥꯕ
ꯑꯗꯨꯃꯥꯏꯅ ꯇꯧꯧ ꯑꯗꯨꯃꯥꯏꯅꯧ ꯇꯧꯔꯣꯏꯗꯕꯅꯤꯅꯦ ꯀꯔꯤꯅꯣ ꯏꯁꯣꯔꯅ ꯑꯩꯈꯣꯏꯒꯤꯗꯃꯛ ꯑꯁ ꯑꯗꯨ ꯑꯣꯏꯔꯁꯨ ꯑꯗꯨꯗꯤ ꯌꯥꯗꯦꯗ
ꯑꯗꯨꯗꯤ ꯅꯪ ꯀꯥꯏꯒꯤ ꯉꯁꯤꯗꯤ ꯀꯥꯏ ꯆꯠꯄ꯭ꯔꯥ ꯍꯪꯕ ꯅꯪ ꯉ ꯁꯤ ꯂꯑꯣ ꯑꯣ ꯑꯌꯨꯛ ꯑꯌꯨꯛ ꯑꯌꯨꯛꯇꯅꯦꯀꯣ ꯅꯪ ꯉꯁꯥꯏ ꯏꯁꯤꯡ ꯑꯦ ꯏꯁꯩ ꯁꯛꯄꯗꯣ ꯀꯥꯎꯕꯕꯨ ꯀꯥꯎꯋꯦꯍꯦ
ꯎꯝ ꯀꯥꯎꯔꯝꯒꯅꯤ ꯐꯖꯅ ꯁꯛꯔꯝꯕꯗꯣ ꯉꯁꯥꯏ
ꯍꯟꯗꯗꯤ ꯇꯥꯕ ꯌꯥꯗ꯭ꯔꯦ ꯍꯣꯟꯟꯗꯥꯗꯤ ꯇꯥꯕ ꯌꯥꯗ꯭ꯔꯦ ꯍꯦ ꯍꯟꯗꯥꯗꯤ ꯀꯩꯅꯣ ꯍꯟꯗꯥꯒ ꯃꯥꯟꯅꯔꯦ ꯊꯩꯕꯨꯡꯒ
ꯑꯣꯏꯔꯝꯒꯅꯤ ꯑꯣꯏꯔꯝꯒꯅꯤ ꯎꯝ
ꯎꯝ
ꯀꯔꯤ ꯃꯊꯦꯜ ꯑꯣꯏꯅ ꯆꯥꯒꯦ ꯑꯌꯨꯛꯇ
ꯑꯁ ꯑꯌꯨꯛꯀꯤꯗꯣ ꯑꯩ ꯌꯥꯝ ꯊꯦꯡꯅ ꯆꯥꯏ ꯑꯌꯨꯛꯀꯤꯗꯣ ꯍꯧꯒꯠꯂꯒ ꯀꯩꯅꯣ ꯑꯣꯏꯅ ꯊꯣꯡꯅꯗꯅ ꯑꯃꯛ ꯎꯁꯣꯏ ꯑꯣꯏꯅ ꯊꯣꯡ ꯂꯩꯔꯝꯃꯦ ꯑꯁ ꯎꯄꯥꯏ ꯂꯩꯇꯅ ꯑꯗꯨꯝ ꯆꯥꯔꯦ
ꯎꯁꯣꯏꯁꯨ ꯐꯖꯅ ꯊꯣꯡꯔꯗꯤ ꯆꯥꯛ ꯍꯥꯎꯕꯅꯤ ꯍꯦꯛ ꯀꯔꯝ ꯍꯥꯏꯅ ꯊꯣꯡꯕ꯭ꯔꯣ ꯎꯁꯣꯏ ꯊꯣꯡꯕꯗꯤ ꯑꯩ ꯎꯁꯣꯏꯁꯦꯀꯣ ꯑꯩꯈꯣꯏ ꯑ ꯀꯔꯤ ꯏꯔꯣꯝꯕ ꯑꯣꯏꯅ ꯆꯥꯕ ꯆꯥꯏ ꯑꯗꯨ ꯑꯣꯏꯔꯁꯨꯀꯣ ꯏꯟꯁꯥꯡ ꯑꯣꯏꯅꯗꯤ ꯊꯣꯡꯕ ꯍꯩꯇꯦ ꯀꯔꯝꯍ ꯍꯥꯏꯅ ꯊꯣꯡꯉꯒ ꯆꯥꯕ꯭ꯔꯥ ꯀꯔꯤ ꯀꯔꯤ ꯃꯊꯦꯜ ꯍꯥꯞꯄ꯭ꯔꯒ ꯆꯥꯕ꯭ꯔꯥ ꯍꯥꯏꯕꯅꯦ ꯊꯣꯡꯕꯕꯨꯗꯤ ꯍꯩꯒꯅꯤ ꯑꯗꯨ ꯑꯣꯏꯔꯁꯨ ꯃꯊꯦꯜꯗꯣ ꯀꯔꯝ ꯀꯔꯝꯕ ꯍꯥꯞꯄꯤꯔꯗꯤ ꯍꯥꯎꯕ꯭ꯔꯥ ꯍꯥꯏꯕ
ꯑꯁ ꯑꯁꯣꯏꯗꯤ ꯎꯇꯤ ꯑꯣꯏꯅ ꯊꯣꯡꯕꯗ ꯑꯗꯨ ꯑꯣꯏꯅ ꯕꯦꯁ ꯑꯣꯏꯌꯦꯗ ꯎꯁꯣꯏꯗꯤ ꯑꯩꯗꯤ ꯎꯣꯏ ꯎꯁꯣꯏ ꯆꯥꯅꯤꯡꯗꯦ
ꯀꯔꯤꯒꯤ
ꯑꯁ ꯁꯣꯏ ꯆꯥꯅꯤꯡꯒꯦꯗ ꯀꯔꯤ ꯀꯔꯤ ꯍꯥꯎꯕ꯭ꯔꯅꯦ ꯎꯁꯣꯏꯗꯨꯕꯨ
ꯌꯥꯝ ꯍꯥꯎꯕꯗꯨꯗꯤ ꯅꯣꯏ ꯅ ꯎꯇꯤꯁꯨ ꯍꯥꯎꯋꯦ ꯏꯔꯣꯟꯝꯕ ꯁꯦꯝꯕꯁꯨ ꯍꯥꯎꯋꯦ
ꯑꯩ ꯎꯁꯣꯏ ꯁꯥꯕ ꯆꯥꯕ ꯁꯔꯨꯛꯄꯨꯗꯤ ꯀꯩꯅꯣ ꯍꯥꯎꯋꯦ ꯑꯩꯗꯤ ꯌꯦꯟ ꯑꯣꯏꯅ
ꯑꯁ ꯅꯪꯁꯨ ꯅꯪꯁꯨ ꯃꯤ ꯑꯃꯅꯤ ꯍꯣꯠ ꯑꯃꯅꯤꯅꯤꯀꯣ ꯑꯖꯤꯕ ꯑꯃꯅꯤ ꯅꯪꯁꯨ ꯌꯥꯝ ꯉꯛꯄ ꯖꯤꯕ ꯑꯃꯅꯤ
ꯎꯁꯣꯏꯒ ꯌꯦꯟ
ꯑꯗꯨꯗꯤ ꯀꯅꯥꯅ ꯁꯥ ꯄꯥꯝꯗꯕ ꯂꯩꯕ꯭ꯔꯥꯅꯦ
ꯃꯤꯁꯅ ꯑꯨꯠꯍꯣꯏ ꯍꯥꯎꯋꯦ ꯍꯥꯏꯗꯨꯗꯤ
ꯍꯣꯏ ꯎꯁꯣꯏꯁꯨ ꯍꯥꯎꯋꯦ ꯌꯦꯟꯁꯨ ꯍꯥꯎꯋꯦ ꯍꯥꯏꯒꯗꯕꯅꯤꯅꯦ ꯀꯔꯤ ꯎꯁꯣꯏꯒ ꯌꯦꯟꯕꯨ ꯃꯥꯟꯅꯕ ꯌꯥꯕ꯭ꯔꯥꯅꯦ
ꯑꯅꯤꯃ ꯍꯥꯎꯔꯗꯤ ꯑꯗꯨꯝ ꯈꯦꯅꯗꯦꯅ ꯃꯥꯅꯏꯑꯅ ꯑꯗꯨꯝ ꯈꯤꯠꯅ ꯍꯣꯠꯅꯕ ꯌꯥꯏꯗ
ꯑꯗꯣ ꯑꯗꯣ ꯑꯩꯕꯨ ꯎꯁꯣꯏ ꯆꯥꯒꯦꯔꯥ ꯌꯦꯟ ꯆꯥꯒꯦꯔꯥ ꯍꯥꯏꯗꯤ ꯑꯩꯁꯦ ꯌꯦꯟ ꯆꯥꯒꯅꯤ ꯀꯔꯤ
ꯢꯁ ꯑꯗꯨꯗꯤ ꯌꯥꯔꯣꯏ ꯅꯪ ꯑꯩꯗꯤ ꯎꯁꯣꯏꯗ ꯂꯧꯊꯣꯛꯀꯅꯤ
ꯌꯦꯟ ꯆꯥꯒꯦꯔꯥ ꯎꯁꯣꯏ ꯆꯥꯒꯦꯔꯥ ꯍꯥꯏꯅ ꯎꯁꯣꯏꯅ ꯆꯥꯒꯅꯦꯕꯀꯣ
ꯑꯩꯗꯤ ꯌꯦꯟ ꯑꯣꯏꯅ ꯆꯥꯒꯅꯤ ꯎꯁꯣꯏꯗꯅ ꯅꯪꯉꯣꯟꯗ ꯑꯣꯏꯅ ꯄꯤꯖꯒꯅꯤ ꯑꯩꯗꯤ
ꯑꯩꯁꯨ ꯑꯩꯁꯨꯅꯦ ꯌꯦꯟ ꯆꯥꯒꯦꯔꯥ ꯑꯣꯁꯣꯏ ꯆꯥꯒꯦꯔꯥ ꯍꯥꯏꯁꯦ ꯌꯦꯟ ꯑꯣꯏꯅ ꯆꯥꯒꯅꯦꯕ ꯑꯩꯁꯨ
ꯑꯗꯨ ꯅꯪꯉꯣꯟꯗꯗꯤ ꯑꯗꯨꯃꯥꯏꯅ ꯍꯥꯏꯔ ꯍꯥꯏꯔꯛꯀꯗꯕ ꯃꯤ ꯀꯅꯥꯝꯇ ꯂꯩꯈ꯭ꯔꯣ
ꯑꯁ ꯅꯪꯅ ꯅꯪ ꯍꯥꯏꯔꯛꯀꯅꯤꯅꯦ
ꯑꯩꯅ ꯍꯥꯏꯔꯛꯀꯗꯕꯗꯤ ꯗꯦꯠ ꯊꯥꯔꯇꯤ ꯇꯨꯗ ꯇꯥꯔꯤꯛ ꯀꯨꯟꯊ꯭ꯔꯥꯒ ꯃꯔꯤꯗ
ꯍꯌꯦꯡꯗꯤ ꯀꯗꯥꯏ ꯆꯠꯀꯅꯤ ꯑꯃꯨꯛ
ꯍꯌꯦꯡꯗꯤ ꯂꯧ ꯃꯇꯝꯅꯤꯅ ꯂꯧ ꯃꯨꯀꯨꯝ ꯇꯥꯔꯛꯅꯦ ꯍꯌꯦꯡꯗꯤ
ꯂꯣꯏꯗ꯭ꯔꯤꯕꯣ
ꯀꯥꯏꯗꯤ ꯍꯧꯕꯗ ꯉꯥꯏꯔꯤꯗ ꯅꯣꯡ ꯆꯨꯔꯛꯇꯕꯅꯤꯅ ꯅꯍꯥꯟꯗꯒꯤ
ꯍꯣꯏ ꯏꯁꯤꯡ ꯂꯩꯇꯕ ꯃꯐꯝꯗꯗꯤ ꯋꯥꯔꯝꯒꯅꯤ ꯍꯣꯏ ꯑꯩꯈꯣꯏꯗꯤ ꯑꯗꯨꯝ ꯅꯣꯡ ꯆꯨꯔꯁꯨ ꯆꯨꯨꯗ꯭ꯔꯁꯨ ꯇꯨꯔꯦꯟ ꯃꯅꯥꯛꯇ ꯂꯩꯕꯅꯤꯅꯀꯣ ꯇꯨꯔꯦꯟꯒꯤ ꯏꯁꯤꯡꯁꯦ ꯃꯔꯥꯡ ꯀꯥꯏꯅ ꯐꯪꯉꯦꯕ ꯑꯗꯨꯒꯤ ꯀꯔꯤꯁꯨ ꯋꯥꯅꯤꯡꯉꯥꯏ ꯂꯩꯇꯦꯗ
ꯑꯗꯣ ꯈꯔ ꯈꯔ ꯊꯥꯗ ꯊꯥꯗꯔꯛꯄ ꯌꯥꯔꯣꯏꯗ꯭ꯔꯣ ꯑꯩꯈꯣꯏꯔꯣꯝꯗ
ꯍꯥꯟꯅ ꯍꯥꯏꯔꯝ ꯍꯥꯢ ꯍꯥꯏꯒꯗꯕꯅꯦ ꯍꯧꯖꯤꯛꯇꯤ ꯃꯇꯝ ꯂꯣꯏꯔꯦꯗꯅ ꯅꯍꯥꯟ ꯂꯧ ꯍꯧꯗ꯭ꯔꯤꯉꯩꯗ ꯍꯥꯏꯒꯗꯕꯅꯤꯅꯦ
ꯅꯁ ꯅꯣꯏ ꯅꯍꯥꯟ ꯑꯁ ꯐꯣꯟ ꯇꯧꯔꯁꯨ ꯄꯥꯏꯈꯠꯇ꯭ꯔꯒ ꯅꯍꯥꯟꯗꯒꯤ
ꯑꯁ ꯈꯪꯍꯧꯗꯣꯏꯅꯦ ꯅꯪꯒꯤ ꯅꯝꯕꯔꯗꯣ
ꯏꯁ ꯑꯩ ꯅꯝꯕꯔꯗꯣ ꯈꯪꯍꯧꯗꯦ ꯀꯥꯏꯅ ꯀꯔꯤꯒꯤ ꯈꯪꯍꯧꯗ
ꯑꯁꯦꯡꯕꯅꯦ ꯅꯪ ꯇꯧꯁꯨ ꯇꯧꯔꯛ ꯇꯥ ꯇꯧꯔꯛꯇ꯭ꯔꯒ
ꯇꯧꯔꯛꯑꯦ ꯅꯪ ꯄꯥꯏꯈꯠꯇ꯭ꯔꯒ
ꯑꯗꯣ ꯅꯝꯕꯔ ꯈꯪꯗꯕꯒꯤ ꯄꯥꯏꯈꯠꯇꯕ ꯄꯥꯏꯈꯠꯇꯕꯅꯦꯕ
ꯎꯝ ꯅꯪ ꯅꯪ ꯅꯨꯄꯥꯅ ꯑꯃꯨꯛ ꯗꯤꯂꯦꯠ ꯇꯧꯈ꯭ꯔ ꯃꯥꯜꯂꯦ ꯑꯗꯨꯗꯤ
ꯑꯗꯨꯃꯥꯏ ꯑꯣꯏꯔꯝꯅꯤ ꯍꯣꯏ ꯑꯗꯨꯅꯦ
ꯅꯪ ꯃꯧ ꯅꯪ ꯃꯋꯥꯗꯨ ꯆꯍꯤ ꯀꯌꯥ ꯁꯨꯔꯕ꯭ꯔꯥ ꯅꯪ ꯅꯨꯄꯥꯗꯣ
ꯆꯍꯤ ꯍꯨꯝꯐꯨ
ꯏꯁ ꯌꯥꯝꯗꯦꯀꯣ
ꯌꯥꯝꯗ꯭ꯔꯤꯌꯥꯗ
ꯌꯥꯝꯈ꯭ꯔꯦꯀꯣ ꯑꯩꯗꯤ ꯀꯩꯅꯣ ꯁꯨꯔꯦ ꯑꯩꯗꯤ ꯑꯩꯗꯤ ꯁꯚꯦꯟ ꯍꯤ ꯍꯨꯝꯐꯨꯇꯔꯥ
ꯅꯣꯛꯀꯅꯨ ꯐꯥꯏꯟ ꯂꯧꯔꯥ
ꯀꯔꯤꯒꯤ ꯅꯣꯛꯄꯕꯨ ꯐꯥꯏꯟ ꯂꯧꯕ꯭ꯔꯣ ꯅꯣꯛꯄꯕꯨ ꯐꯥꯏꯟ ꯂꯧ ꯐꯥꯏꯟ ꯂꯧꯅꯩ ꯍꯥꯏꯕ꯭ꯔꯅꯦ
ꯏꯁ ꯅꯪ ꯅꯣꯛꯄ ꯄꯥ ꯐꯪꯕ꯭ꯔꯅꯦ
ꯑꯁ ꯅꯣꯛ ꯅꯪꯅ ꯋꯥ ꯉꯥꯡꯕꯒꯤ ꯅꯣꯛꯄꯅꯤꯍꯦ ꯀꯩꯅꯣ
ꯑꯗꯨꯅꯦ ꯑꯩꯅ ꯅꯣꯛꯍꯟꯕꯅꯦ ꯑꯗꯣ ꯑꯩꯉꯣꯟꯗ ꯐꯥꯏꯟ ꯑꯩꯅ ꯐꯥꯏꯟ ꯂꯧꯗꯕꯅꯦ ꯅꯪꯕꯨ
ꯅꯣꯛꯄꯗꯨꯕꯨ ꯃꯤꯒꯤ ꯚꯤꯇꯥꯃꯤꯟ ꯑꯃ ꯄꯤꯕꯅꯤꯅꯦ ꯀꯔꯤꯒꯤꯅꯣ ꯀꯔꯤ ꯍꯤꯗꯥꯛ ꯄꯤꯕꯒꯨꯝꯕꯅꯤꯅꯦ ꯐ ꯑꯐꯕ ꯍꯤꯗꯥꯛ ꯄꯤꯕꯒꯨꯝꯕ ꯇꯧ ꯇꯧꯕꯅꯤꯅꯦ
ꯑꯣ ꯑꯣ ꯑꯗꯨ ꯅꯪ ꯅꯁꯥ ꯉꯝꯗ꯭ꯔꯤꯀꯥꯟꯗ ꯑꯩꯉꯣꯟꯗ ꯐꯣꯟ ꯇꯧꯔꯛꯑꯣꯀꯣ ꯑꯩ ꯅꯣꯛꯍꯟꯂꯛ ꯅꯪꯕꯨ ꯅꯣꯛꯍꯟꯒꯦ ꯑꯗꯨꯒ ꯅꯪ ꯅꯥꯕꯗꯣ ꯐꯔꯣ ꯑꯗꯨꯒ ꯗꯣꯛꯇꯔꯗ ꯂꯥꯏꯌꯦꯡꯒꯗꯕꯁꯤꯅ ꯑꯩꯉꯣꯟꯗ ꯄꯩꯁꯥꯗꯨ ꯄꯤꯁꯜꯂꯛꯑꯣꯀꯣ
ꯑꯗꯣ ꯍꯥꯟꯅ ꯑꯗꯣ ꯍꯥꯟꯅ ꯐꯥꯈꯤꯒꯦ ꯂꯣꯏꯅꯃꯛ ꯐꯥꯈꯤꯒꯦꯕ ꯂꯣꯏꯅꯃꯛ ꯐꯥꯈ꯭ꯔꯗꯤ ꯀꯔꯤꯒꯤ ꯄꯤꯔꯣꯏꯗꯅꯦ ꯄꯤꯒꯅꯤꯅꯦ
ꯎꯝ ꯐꯥꯒꯅꯤ ꯐꯒꯅꯤ
ꯅꯨꯡꯗꯥꯡꯗ ꯀꯔꯤ ꯃꯊꯦꯜ ꯑꯣꯢꯅ ꯆꯥꯒꯅꯤ ꯃꯨꯛ
ꯉꯁꯤ ꯅꯨꯡꯗꯥꯡꯗ ꯌꯦꯟ ꯊꯣꯡꯒꯗꯕ ꯃꯥꯜꯂꯦ ꯍꯧꯖꯤꯛ ꯂꯩꯕ ꯆꯠꯂꯨꯈꯤꯒꯦ ꯉꯥꯍꯛ ꯂꯩꯔꯒ ꯎꯝ ꯅꯪꯅ ꯊꯣꯡꯗꯕꯅꯤꯅ ꯌꯥꯝ ꯀꯟꯅ ꯍꯥꯎꯔꯣꯏꯗ
ꯑꯗꯨꯃꯥꯏ ꯑꯣꯏꯔꯝꯅꯤ ꯍꯣꯏ ꯑꯩꯗꯤ ꯐꯖꯅ ꯊꯣꯡꯕ ꯍꯩꯕꯅꯦ
ꯑꯗꯨꯟ ꯑꯩ ꯅꯍꯥꯟꯗꯤ ꯅꯪ ꯀꯧꯅ ꯅꯪ ꯊꯣꯡ ꯔꯥꯎꯅ ꯍꯥꯏꯔꯒ ꯍꯥꯏꯔꯒ ꯅꯪꯅ ꯏꯁ ꯑꯩ ꯊꯣꯡꯕ ꯍꯩꯇꯤ ꯊꯣꯡ ꯆꯠꯅꯤꯡꯗꯦ ꯆꯠꯅꯤꯡꯗꯦ ꯅꯪ ꯑꯗꯨ ꯀꯠꯇꯨ ꯀꯠꯇꯨ ꯀꯥꯔꯟ ꯇꯧꯔ ꯂꯩꯔꯒ
ꯍꯣꯏꯅꯦ ꯑꯗꯨ ꯌꯥꯝ ꯇꯟꯕ ꯃꯇꯝꯗꯗꯤ ꯑꯗꯨꯝꯃꯥꯏꯅ ꯀꯧꯔꯛꯀꯅꯨꯕ ꯑꯗꯨ ꯅꯨꯃꯤꯠꯇꯗꯤ ꯌꯥꯝ ꯌꯥꯝ ꯇꯟ ꯊꯕꯛ ꯑꯩꯁꯨ ꯑꯗꯨ ꯅꯨꯃꯤꯠꯇꯗꯤ ꯊꯕꯛ ꯆꯠꯂꯒ ꯌꯥꯝ ꯇꯜꯂꯒ ꯂꯩ ꯂꯩ ꯑ ꯉꯝꯗꯅ ꯂꯩꯕꯅꯦꯕ ꯑꯗꯨꯒꯤ ꯅꯨꯃꯤꯠꯇ ꯅꯪꯅ ꯀꯧꯕꯅꯦꯕ
ꯏꯁ ꯅꯪ ꯎꯝ ꯅꯪ ꯇꯟꯗꯕ ꯅꯨꯃꯤꯠ ꯂꯩꯇꯦ
ꯌꯥꯝ ꯇꯜꯂꯦ ꯑꯩꯁꯨ ꯃꯔꯛ ꯃꯔꯛꯇ ꯂꯧ ꯆꯠꯄ ꯂꯧ ꯆꯠꯄꯒꯤꯀꯣ ꯌꯥꯝ ꯇꯟꯕ ꯃꯇꯝꯗꯁꯨ ꯃꯇꯝꯁꯨ ꯂꯩꯌꯦꯕ ꯑꯗꯨꯒ ꯌꯨꯝ ꯑꯃꯨꯛ ꯍꯜꯂꯛꯀꯅꯤ ꯑꯉꯥꯡꯕꯨ ꯄꯨꯒꯅꯤ ꯑꯁ ꯆꯥꯛ ꯏꯟꯁꯥꯡ ꯊꯣꯡꯒꯅꯤ ꯍꯥꯏꯔꯅꯨ ꯊꯕꯛ ꯌꯥꯝꯕꯗꯨꯗꯤ
ꯋꯥ
ꯁꯨꯅꯤꯡꯉꯥꯏ ꯂꯩꯒꯅꯤ ꯌꯨꯝ ꯁꯦꯡꯊꯣꯛꯅꯤꯡꯉꯥꯏ ꯂꯩꯒꯅꯤ ꯑꯁ ꯍꯥꯏꯔꯨꯅꯣ ꯍꯥꯏꯔꯨꯅꯣ
ꯑꯗꯨ ꯑꯗꯨ ꯑꯣꯏꯗꯤ ꯌꯨꯝ ꯁꯤꯗꯣꯟ ꯒꯨꯝꯕ ꯇꯜꯂꯗꯤ ꯌꯨꯝꯗ ꯂꯩꯔꯨꯅꯨ ꯂꯝꯍꯥꯡꯗ ꯀꯩꯅꯣ ꯇꯧꯔꯣ
ꯂꯝꯍꯥꯡꯗꯨ ꯀꯔꯝꯃꯥꯏꯟ ꯇꯝ ꯊꯟ ꯂꯩꯒꯅꯤ ꯌꯨꯝ ꯂꯩꯔꯒ
ꯂꯝꯍ ꯂꯝꯍꯥꯡꯗ ꯇꯧꯔ
ꯅꯪꯗꯤ ꯀꯔꯤ ꯀꯔꯤ ꯊꯕꯛ ꯁꯨꯋꯦ ꯆꯥꯛ ꯏꯟꯁꯥꯡꯗꯤ ꯊꯣꯡꯕ ꯍꯩꯕ꯭ꯔꯣ
ꯑꯦ ꯃꯤ ꯐꯥꯏꯚ ꯏꯁꯇꯥꯔ ꯍꯣꯇꯦꯜꯒꯤ ꯆꯤꯐ ꯆꯤꯐꯀꯤ ꯃꯁꯇꯔ ꯑꯣꯏꯅꯤꯡꯉꯥꯏ ꯀꯧꯔꯛꯄꯅꯦ ꯑꯩꯅ ꯆꯠꯇꯕꯩ ꯋꯥꯅꯣ
ꯑꯁ ꯍꯣꯏ ꯑꯟ ꯑ ꯍꯩ ꯍꯩ ꯍꯩꯇ꯭ꯔꯥ ꯍꯩ ꯍꯩꯕꯁꯤꯡꯅ ꯆꯠꯄ ꯍꯧꯅꯗꯦꯅꯦ ꯍꯩꯇꯕꯁꯤꯡꯅ ꯆꯠꯂꯒ ꯑꯃꯨꯛ ꯊꯣꯡꯒꯗꯕꯅꯤꯅꯦ ꯑꯗꯨ ꯑꯗꯨꯒꯨꯝ
ꯑꯩꯈꯣꯏꯗꯤ ꯍꯩꯕꯅꯤꯅꯤ ꯑꯩꯈꯣꯏꯗꯤ ꯑꯍꯩꯕꯤ ꯑꯍꯩꯕ ꯑꯩ ꯈ꯭ꯋꯥꯏꯗꯤ ꯍꯍꯩꯕ
ꯍꯥꯏꯕꯁꯤꯡꯗꯤ ꯌꯨꯝꯗ ꯇꯨꯃꯤꯟꯅ ꯂꯩꯒꯗꯕꯅꯦꯕ
ꯎꯝ ꯀꯩꯅꯣ ꯅ ꯌꯨꯝ ꯃꯈꯥꯒꯤ ꯃꯊꯛꯀꯤꯗꯣ
ꯎꯪ
ꯑꯗꯨ ꯀꯔꯤ ꯇꯧꯔꯒ ꯂꯩꯕ꯭ꯔꯥ
ꯑ ꯉꯁꯤ ꯂꯛ
ꯍꯥꯥ
ꯉꯔꯥꯡ ꯃꯥꯁꯨ ꯅꯪꯒꯨꯝꯅ ꯉꯔꯥꯡ ꯂꯧ ꯆꯠꯂꯦ ꯍꯥꯏꯌꯦ ꯑꯗꯨꯒꯤꯀꯣ ꯋꯥꯏꯑ ꯍꯥꯏꯅ ꯂꯩꯕꯅꯦ ꯃꯥꯁꯨ ꯉꯗꯦ ꯃꯈꯣꯡ ꯅꯥꯏ ꯍꯥꯏꯅ ꯂꯩꯕꯅꯦ
ꯑꯣ ꯑꯗꯨꯗꯤ ꯅꯣꯏꯌꯨꯝ ꯃꯈꯥꯒꯤ ꯃꯅꯨꯡꯒꯤ ꯃꯄꯥꯟꯒꯤꯗꯨꯗꯤ
ꯑꯃ ꯕꯣꯜ ꯁꯥꯟꯅꯔꯒ ꯂꯩꯌꯦ
ꯏꯁ ꯀꯥꯔꯤ ꯕꯣꯜ ꯍꯧꯖꯤꯛꯀꯥꯟ
ꯑꯁ ꯁꯟꯗꯦ ꯅꯠꯇ꯭ꯔꯗꯤ ꯏꯝ ꯑ ꯅꯣꯡꯃꯥꯏꯖꯤꯡꯗꯗꯤ ꯈꯔ ꯑ ꯃꯠ ꯇꯝ ꯁꯪꯉꯤꯗꯥꯅ ꯃꯥꯇꯝ ꯁꯪꯗ꯭ꯔꯗꯤ ꯁꯥꯟꯅꯕ ꯁꯥꯟꯅꯕ ꯃꯥꯇꯝ ꯂꯩꯇꯦꯕ ꯑꯗꯨꯒꯤꯅꯦ
ꯑꯣ ꯑꯁ ꯌꯥꯝ ꯄꯪꯉꯦ ꯃꯣꯏ ꯑꯩ ꯕꯣꯜ ꯁꯅꯥꯕꯗꯨ ꯎꯗ꯭ꯔꯣ ꯉꯔꯥꯡ ꯉꯔꯥꯡ ꯅꯍꯥꯟꯗꯣ
ꯑꯣꯦ ꯑꯣ ꯐ
ꯋꯥꯔ ꯀꯞ ꯁꯅꯥ ꯁꯗ ꯏꯁ ꯁꯥꯟꯅꯕ ꯒꯣꯜ ꯆꯟꯕꯥꯗꯣ ꯒꯣꯜ ꯆꯟꯕꯥꯗꯣ ꯑꯩꯅꯦ
ꯁꯥꯟꯅꯕꯥꯁꯨ ꯍꯩꯇ꯭ꯔꯒ ꯀꯣ ꯅꯣꯛꯅꯤꯡꯕꯥꯅꯤꯗ
ꯇꯣꯞ ꯔꯦꯡꯀꯤꯡꯅꯤ
ꯁꯥꯟꯅꯕꯁꯨ ꯍꯩꯇ꯭ꯔꯒ ꯁꯟꯅ ꯁꯥꯟꯅꯒꯦ ꯍꯥꯏꯔꯗꯤ ꯐꯖꯅ ꯁꯥꯟꯅꯑꯣꯅ ꯁꯥꯟꯅꯕꯁꯨ ꯍꯩꯇ꯭ꯔꯒ ꯄꯪꯁꯥꯟꯅ ꯁꯥꯟꯅꯔꯒ
ꯅꯪꯅ ꯌꯦꯡꯕ ꯍꯩꯇ꯭ꯔꯒ
ꯑꯦ ꯑꯩꯗꯤ ꯃꯤꯠ ꯃꯔꯤ ꯂꯩ ꯄꯥꯜꯂꯒ ꯌꯦꯡꯕꯅꯦ ꯀꯩꯅꯣ
ꯃꯤ ꯃꯉꯥꯃꯨꯛ ꯄꯥꯜꯂꯥ ꯂꯩꯔꯦ ꯅꯪ ꯃꯔꯤ ꯈꯛꯇ ꯄꯥꯜꯂꯒ ꯌꯦꯡꯉꯨ
ꯃꯉꯥꯗꯤ ꯄꯥꯛ ꯐꯪꯔꯣꯏꯗ
ꯏꯁ ꯃꯉꯥ ꯃꯤ ꯃꯉꯥꯒꯤ ꯄꯥꯜꯂꯒ ꯌꯦꯡ ꯀꯥꯟꯁꯤꯗ ꯃꯥꯒꯤ ꯂꯩꯕꯥꯛꯇ ꯑꯃꯥ
ꯃꯉꯥ ꯃꯉꯥꯗꯤ ꯁꯨꯡꯂꯥꯏ ꯂꯩꯔꯔꯣꯏ ꯃꯉꯥ ꯆ ꯂꯩꯔꯗ ꯑꯝ ꯆꯥꯝꯃꯥꯗ ꯑꯃꯈꯛꯇ ꯐꯪꯒꯅꯤ
ꯇꯥꯕ꯭ꯔꯣ ꯑꯩꯈꯣꯏ ꯁꯣꯔꯣꯛ ꯂꯝꯕꯤꯗ ꯑꯩꯈꯣꯏ ꯁꯣꯔꯣꯛ ꯂꯝꯕꯤꯗ ꯃꯥꯀꯣꯛ ꯂꯩ ꯃꯥꯀꯣꯛ ꯂꯩꯗꯣ ꯃꯤ ꯑꯃ ꯊꯣꯛꯂꯛꯄ
ꯑꯣ
ꯃꯥꯁꯛ ꯃꯥꯁꯛ ꯈꯨꯐꯥꯖꯥꯁꯤꯗꯤ ꯑꯁ ꯅꯪꯒꯤ ꯄꯤꯖꯥꯅꯤꯡꯕꯥꯅꯦ
ꯑꯣꯅꯈꯍꯔꯦ ꯃꯉꯛ ꯃꯉꯛꯇꯤ ꯂꯩꯑꯦ ꯃꯀꯣꯛꯇꯤ ꯂꯩꯇꯦ ꯑꯁ ꯃꯃꯤꯠꯇꯣ ꯑꯃꯈꯛꯇ ꯂꯩꯔꯝꯃꯦ ꯏꯔꯉ ꯀꯔ ꯐ
ꯎꯝ ꯑꯗꯨꯒꯨꯝꯕꯅ ꯕꯣꯜ ꯁꯥꯟꯅꯔꯥꯗꯤ ꯐꯖꯩ ꯍꯥꯏꯒꯗꯕꯅꯤꯅꯦ
ꯑꯗꯨ ꯑꯩ ꯅꯪꯒꯤ ꯄꯤꯅꯤꯡꯕꯅꯤꯅꯦ ꯑꯗꯨ ꯑꯁ ꯐꯥꯔꯒ ꯑꯁ
ꯎꯝ ꯃꯔꯤꯗ ꯑꯃꯨꯛ ꯑꯃꯈꯛꯇ ꯂꯩꯕꯥꯗꯣ ꯄꯨꯊꯣꯛꯔꯛꯑꯗꯤ ꯃꯉꯥ ꯁꯨꯒꯥꯅꯤꯕ
ꯎꯝ ꯅꯍꯥꯟ ꯀꯩꯩꯅꫭ ꯅꯪ
ꯁꯥꯏꯌꯦꯅꯦ ꯌꯥꯝ ꯁꯥꯏꯌꯦꯅꯦ ꯑꯉꯥꯡ ꯄꯣꯔꯒ ꯑꯃꯨꯛ ꯂꯩꯔꯦ ꯌꯥꯝ ꯁꯥꯏꯌꯦ
ꯅꯨꯡꯁꯥꯗ ꯅꯪ ꯉꯥꯡꯕ ꯌꯥꯗ꯭ꯔꯣ ꯅꯨꯡꯁꯥ ꯅꯪ ꯅꯪ ꯌꯥꯝ ꯀꯟꯃꯜꯂꯦ ꯈ꯭ꯔ ꯎꯝ ꯏꯪꯉꯣ ꯍꯥꯏꯅ
ꯃꯥ ꯈ꯭ꯔ ꯂꯩꯔꯒ ꯅꯣꯡ ꯊꯥꯗꯔꯛꯀꯦ ꯍꯥꯏꯕꯅꯦ ꯍꯧꯖꯤꯛꯇꯤ ꯈ꯭ꯔ ꯃꯥꯁꯨꯀꯣ ꯃꯥꯇꯝ ꯂꯩꯇꯦ ꯍꯥꯏꯌꯦ ꯊꯣꯛꯂꯛꯄ ꯃꯇꯝꯗꯗꯤ ꯐꯖꯥꯅ ꯉꯥꯟꯕꯤꯒꯦ ꯍꯥꯏꯅꯀꯣ ꯂꯩꯕ ꯑꯗꯨꯒꯤꯅꯦ
ꯅꯍꯥꯟ ꯅꯪ ꯀꯩꯅꯣ ꯐꯗꯤꯒꫭꯝ ꯐꯗꯤꯒꯣꯝ ꯂꯩꯕꯗꯣ
ꯑꯧ
ꯀꯩꯗꯧꯅꯤꯡꯉꯥꯏꯔꯣ
ꯉꯥ ꯑꯣꯏꯅ ꯊꯣꯡꯒꯦ ꯍꯥꯏꯅ ꯂꯩꯔꯛꯄ ꯑꯗꯣ ꯑꯃꯨꯛꯀꯥ ꯎꯝ ꯏꯟꯁꯥꯡꯗ ꯊ ꯍꯥꯞꯄ ꯑꯃꯨꯛ ꯀꯥꯎꯈ꯭ꯔꯕꯀꯣ ꯑꯩꯗꯣ ꯑꯩꯌꯥ ꯌꯥꯝ ꯅꯣꯛꯅꯤꯡꯕꯅꯦ ꯀꯣꯛꯁꯨ ꯃꯔꯛ ꯃꯔꯛꯇꯗꯤ ꯆꯠꯇꯦꯍꯦ
ꯏꯁ ꯉꯥ ꯉꯥꯗ ꯉꯥ ꯊꯣꯡꯕꯗ ꯍꯥꯞꯀꯦ ꯇꯧꯔꯛꯀ
ꯎꯝ ꯉꯥ ꯊꯣꯡꯕꯗ ꯍꯥꯞꯀꯦ ꯇꯧꯕꯗꯣ ꯀꯥꯎꯔꯒ ꯑꯃꯨꯛ ꯏꯔꯣꯟꯕꯗ ꯑꯣꯏꯅ ꯍꯥꯞꯈ꯭ꯔꯦ ꯌꯥꯝ ꯐꯖꯅ ꯆꯥꯏꯗ
ꯅꯪ ꯐꯗꯤ ꯀꯣꯝꯅ ꯂꯨꯄꯥ ꯌꯥꯡꯈꯩꯒꯤ ꯂꯧꯕ ꯃꯥꯜꯂꯦꯀꯣ ꯑꯗꯨ ꯅꯨꯃꯤꯠꯇꯣ ꯑꯩ ꯎꯑꯦꯕ
ꯂꯨꯄꯥ ꯌꯥꯡꯈꯩꯒꯤꯅꯦ ꯍꯥꯏꯌꯦ ꯑꯩꯅ ꯀꯨꯟꯒꯤ ꯄꯤꯔꯣ ꯑꯃꯨꯛꯀꯥ ꯕꯥꯔꯒꯦꯟ ꯇꯧꯕ ꯑꯗꯨꯒꯤ ꯑꯗꯨꯝ ꯄꯤꯈ꯭ꯔꯦ
ꯑꯦ ꯕꯔꯒꯦꯟ ꯇꯧꯒꯅꯨ ꯄꯪꯉꯦ ꯕꯥꯔꯒꯦꯟ ꯇꯧꯒꯥꯅꯣ ꯕꯥꯔꯒꯦꯟ
ꯀꯔꯤꯒꯤ ꯑꯦ ꯃꯤꯅ ꯄꯉꯥ ꯑꯉꯝꯕ ꯄꯩꯁꯥ ꯑꯗꯨꯝ ꯊꯥꯗꯣꯛ
ꯐꯥꯗꯤꯀꯣꯝꯗꯤ ꯀꯣ
ꯎꯝ
ꯉꯥ ꯂꯩꯕꯗ ꯍꯥꯞꯄꯅꯦ ꯑꯩꯈꯣꯏꯔꯣꯝꯗꯗꯤ ꯐꯗꯤꯒꯣꯝ ꯈꫭꯏꯔꫭꯝꯗꯗꯤ ꯉꯥ ꯌꯦꯟꯒꯨꯝꯕꯗꯤ ꯐ꯭ꯔꯤ ꯑꯣꯏꯌꯦ ꯐꯥꯗꯤꯒꯣꯝꯅ ꯇꯥꯡꯉꯦ
ꯐꯗꯤꯒꯣꯝꯗꯨꯕꯨ ꯑꯩꯈꯣꯏ ꯌꯨꯝ ꯃꯅꯥꯛꯇꯁꯨ ꯑꯗꯨꯝ ꯂꯩꯌꯦꯅ ꯑꯗꯨ ꯑꯣꯏꯔꯁꯨ ꯑꯗꯨꯝ ꯑꯩꯈꯣꯏꯅ ꯂꯩꯒꯦ ꯍꯥꯏꯅ ꯂꯩꯕꯒꯤꯅꯦꯕ
ꯑꯁ ꯑꯈꯣꯏꯔꯝꯗ ꯐꯗꯤꯒꯣꯝ ꯆꯥꯝꯃꯒꯤ ꯂꯩꯔꯗꯤ ꯉꯥ ꯀꯤꯂꯣ ꯑꯅꯤ ꯌꯦꯟ ꯀꯤꯂꯣ ꯑꯅꯤ ꯐꯗꯤꯒꯣꯝꯗꯤ ꯇꯥꯡꯉꯤ ꯑꯗꯨꯕꯨ ꯁꯟ ꯁꯥꯒꯨꯝꯕꯗꯤ ꯐ꯭ꯔꯤꯗ ꯍꯥꯞꯄ ꯍꯥꯏꯇꯥꯔꯦ
ꯐꯩꯌꯦꯅꯦ ꯐꯩꯌꯦꯅꯦ ꯂꯥꯛꯀꯦ ꯂꯥꯛꯀꯦ ꯂꯥꯛꯀꯦ ꯂꯥꯛꯀꯦ
ꯍꯌꯦꯡ ꯂꯥꯛꯀꯦꯔꯣ
ꯍꯌꯦꯡꯗꯤ ꯁꯥꯡꯔꯣꯏꯍꯦ
ꯑꯁ ꯍꯥꯌꯦꯡꯅꯦ
ꯊꯥꯗ ꯃꯊꯪ ꯊꯥꯗ ꯑꯣꯏꯅ ꯂꯥꯛꯀꯅꯤ ꯑꯁꯤ ꯊꯥꯗꯤ ꯂꯧ ꯃꯇꯝꯅꯤꯅ ꯑꯁ ꯌꯥꯝ ꯁꯪꯗꯦꯕ ꯃꯇꯝ ꯁꯪꯗꯦꯕ
ꯑꯁ ꯃꯊꯪ ꯊꯥꯗꯤ ꯁꯤ ꯖꯨꯂꯥꯏꯒꯤ ꯊꯥꯗꯤ ꯗꯦꯠ ꯀꯩꯅꯣ ꯐꯧ ꯌꯧꯔꯤꯁꯤꯗꯤ ꯐꯤꯞꯇꯤ ꯑꯩꯠ ꯐꯥꯎ ꯌꯧꯔꯤꯁꯤꯗꯤ
ꯑꯁ ꯑꯗꯨ ꯑꯣꯏꯔꯥꯁꯨ ꯑ ꯑꯗꯨ ꯑꯣꯏꯔꯥꯁꯨ ꯌꯥꯔꯣꯏ ꯃꯥꯇꯝ ꯂꯩꯇꯦ ꯎꯝ ꯃꯇꯝ ꯂꯩꯇꯦ ꯑꯃꯨꯛ ꯊꯕꯛ ꯆꯠꯀꯅꯤ
ꯅꯪ ꯅꯥꯁꯛꯇꯣ ꯀ꯭ꯔꯤ ꯃꯥꯟꯕ꯭ꯔꯥ
ꯈꯪꯗꯦꯗ ꯀꯅꯥꯅ ꯑꯗꯨꯕ ꯍꯥꯏꯕ ꯈꯪꯒꯅꯤ
ꯃꯤꯗꯤ ꯃꯥꯥꯟꯗꯦꯀꯣ
ꯃꯤ ꯃꯥꯟꯗ꯭ꯔꯒ ꯀꯗꯔꯤ ꯃꯥꯟꯒꯅꯤ ꯌꯣꯡ ꯃꯥꯟꯒꯗ꯭ꯔꯅꯦ
ꯑꯩꯒꯤꯗꯤ ꯅꯪ ꯌꯧꯅꯗ꯭ꯔꯁꯨ ꯅꯣꯏꯒꯤ ꯉꯥꯅꯨꯒꯨꯝꯕ ꯃꯥꯂꯥ
ꯉꯥꯅꯨꯅ ꯈ꯭ꯔ ꯈ꯭ꯔ ꯃꯥꯜꯂꯦ ꯍꯥꯏꯕꯅꯦ
ꯍꯧꯗꯣꯡꯒꯨꯝꯕ ꯑꯩꯗꯤ ꯃꯥꯟꯅꯗꯅ ꯈꯟꯕ
ꯈ꯭ꯔ ꯉꯥ ꯈ꯭ꯔ ꯉꯥꯟꯅꯨꯁꯦ ꯈ꯭ꯔ ꯉꯥꯟꯅꯨ ꯈ꯭ꯔ ꯃꯥꯜꯂꯦ ꯍꯥꯏꯗꯤ ꯍꯥꯏꯅꯕꯥꯅꯦ ꯑꯩꯕꯨ
ꯑꯣ ꯑꯗꯨꯗꯤ ꯅꯪꯁꯦ ꯑꯁ ꯉꯥꯅꯨ ꯀꯧꯇꯥꯥꯔꯦꯀꯣ ꯃꯊꯪꯗꯗꯤ
ꯎꯝ ꯀꯧꯋꯣ ꯀꯧꯋꯣ ꯉꯥꯅꯨꯁꯨ ꯐꯖꯕꯕ ꯉꯥꯅꯨ ꯖꯥꯠꯇꯣ ꯑꯗꯨꯅꯦ
ꯆꯥꯕꯗ ꯍꯥꯎꯒꯗꯕ ꯉꯥꯅꯨꯗꯨꯀꯣ
ꯍꯣꯏ ꯌꯥꯝ ꯃꯣꯠꯄꯥꯁꯨ ꯂꯩꯌꯦꯗ ꯉꯥꯅꯨ ꯑꯣꯏꯔꯥꯁꯨ
ꯑꯁ ꯅꯣꯏ ꯅꯣꯏꯒꯤ ꯉꯥꯅꯨꯗꯤ ꯌꯥꯝ ꯃꯣꯠꯂꯦꯗ ꯅꯍꯥꯟ ꯎꯕꯗꯨꯗꯤ
ꯍꯣꯏ ꯃꯣꯠꯂꯦ ꯍꯧꯖꯤꯛꯁꯨ ꯑꯁ ꯃꯣꯏꯁꯦ ꯏꯔꯨꯕ ꯇꯥꯟꯕꯀꯣ ꯎꯝ ꯑꯁ ꯃꯣꯏ ꯏꯔꯣꯒꯦ ꯍꯥꯏꯔꯗꯤ ꯇꯦꯜꯂꯅꯤ ꯑꯗꯨꯒꯤ ꯀꯅꯥꯅ ꯐꯥꯒꯅꯤ
ꯑ ꯅꯪ ꯐꯥꯔꯒ ꯁꯄꯣꯠꯅ ꯇꯩꯔꯒ ꯑꯁ ꯊꯥꯎꯒ ꯇꯩꯔꯒ ꯏꯔꯨꯕꯤꯒꯗꯕꯅꯤꯅꯦ ꯑꯁ ꯏꯔꯨꯕ ꯂꯣꯏꯁꯤꯜꯂꯀꯥꯟꯗ ꯊꯥꯎꯕ ꯇꯥꯏꯈꯗꯅꯗ ꯃꯥ
ꯅꯣꯡꯃ ꯏꯔꯣꯏꯕ ꯑ ꯆꯠ ꯑꯥ ꯂꯧꯔꯒ ꯆꯠꯀ ꯆꯠꯄꯁꯤꯔꯥ ꯈꯜꯂꯤꯕꯅꯤ
ꯎꯝ ꯆꯠꯂꯣ ꯆꯠꯂꯣ ꯀꯩꯅꯣꯗ ꯅꯣꯌꯨꯝꯒꯤ ꯃꯈꯥꯒꯤ ꯃꯟ ꯑꯋꯥꯡ ꯊꯪꯕꯒꯤ ꯑꯣꯏꯗ ꯍꯥꯏꯒꯠꯂꯒ ꯌꯦꯠꯇ ꯑꯃꯨꯛ ꯂꯩꯕꯗꯤ ꯌꯦꯠꯇꯒꯤꯅ ꯑꯃꯨꯛ ꯑꯣꯏꯗ ꯍꯥꯏꯕꯗꯣ
ꯍꯣꯏ ꯍꯣꯏ
ꯑꯣꯏꯗꯤꯩ ꯑꯃꯨꯛ ꯈꯔ ꯀꯥꯈꯠꯂꯒ ꯂꯩꯕꯗꯣ ꯑꯗꯨꯩ ꯌꯨꯝꯗꯣ ꯅꯨꯡꯉꯥꯏꯕꯅꯦ ꯌꯥꯝꯅ ꯀꯩꯅꯣꯒꯤ ꯀꯩꯅꯣꯗꯣ ꯈꯪꯕ꯭ꯔꯥ
ꯀꯔꯤ
ꯎ
ꯀꯔꯤ
ꯅꯪꯗꯤ ꯌꯥꯝ ꯄꯪꯉꯦ ꯀꯩꯅꯣꯒꯤ ꯀꯩꯅꯣꯗꯣ ꯈꯪꯗ꯭ꯔꯗꯤ
ꯀꯩꯅꯣꯒꯤ ꯀꯩꯅꯣꯗꯤ ꯀꯔꯤ ꯍꯥꯏꯕꯅꯦ ꯑꯩꯗꯤ ꯁꯨꯛ ꯈꯪ ꯈꯪꯗꯦꯅꯦ ꯑꯗꯨꯗꯤ ꯉꯁꯤꯅ ꯑꯍꯥꯟꯕꯅꯤꯅꯦ ꯀꯩꯅꯣ
ꯑꯦ ꯁꯤꯅ ꯑꯍꯥꯟꯕꯅ ꯃꯅꯤꯄꯨꯔꯤ ꯗꯤꯛꯁꯅꯔꯤꯗ ꯌꯦꯡꯉꯣ ꯀꯩꯅꯣꯒꯤ
ꯑꯁ ꯀꯩꯅꯣꯦ ꯀꯩꯅꯧꯗꯦ ꯗꯁ ꯗꯤꯛꯁꯅꯔꯤꯗ
ꯎꯝ ꯐꯪꯕꯅꯦ
ꯑꯁ ꯆꯥꯛ ꯆꯥꯕ ꯃꯇꯝ ꯌꯧꯔꯦ ꯄꯨꯡ ꯃꯉꯥ ꯃꯈꯥꯏ ꯇꯥꯔꯗꯤ ꯆꯥꯛ ꯆꯥꯒꯅꯤ ꯑꯃꯨꯛ
ꯎꯝ ꯄꯨꯡ ꯃꯉꯥ ꯃꯈꯥꯏꯗꯥ ꯆꯥꯛ ꯆꯥꯕ ꯌꯥꯔꯣꯏꯍꯦ ꯀꯥꯏ ꯊꯅꯤ
ꯆꯥꯛ ꯆꯥꯒꯅꯤ ꯄꯨꯡ ꯃꯉꯥ ꯃꯈꯥꯏꯗ ꯆꯥꯛ ꯆꯥꯔꯅꯤ
ꯑꯗꯨꯒ ꯄꯨꯡ ꯑꯃꯗ ꯇꯨꯝꯒꯗꯕ
ꯑꯗꯨꯒ ꯄꯨꯡ ꯇꯔꯥꯗ ꯇꯨꯝꯕꯅꯦ
ꯉꯁꯤ ꯅꯣꯏꯒꯤ ꯍꯨꯏꯒꯤ ꯃꯈꯣꯡ ꯊꯣꯡꯕ꯭ꯔꯥ
ꯂꯥꯏꯕꯛ
ꯑꯩꯈꯣꯏꯒꯤ ꯃꯈꯣꯡ ꯊꯣꯡꯕ꯭ꯔꯥ ꯍꯥꯏꯕ ꯉꯁꯤ
ꯔꯤꯈꯣꯡ ꯊꯣꯡꯕ ꯍꯥꯏꯕ
ꯍꯨꯏ ꯃꯈꯣꯡ ꯍꯨꯏ ꯃꯈꯣꯡ
ꯆꯥꯕ꯭ꯔꯅꯦ ꯑꯩꯈꯣꯏ ꯍꯨꯏꯁꯨ ꯆꯥꯗꯒꯦ ꯍꯨꯏ ꯆꯥꯗꯦ ꯑꯩꯈꯣꯏꯗꯤ ꯍꯨꯏ ꯆꯗꯦ ꯆꯥꯗꯦ ꯑꯩꯈꯣꯏꯒꯤ ꯌꯦꯟ ꯆꯥꯏꯌꯦ ꯂꯣꯀꯦꯜꯒꯤ ꯌꯦꯟ ꯆꯥꯏꯌꯦ ꯕꯣꯏꯂꯔꯁꯨ ꯆꯥꯗꯦ
ꯑꯩꯁꯨ ꯈꯜꯂꯦ ꯕ꯭ꯔꯣꯏꯂꯔꯕꯨ ꯀꯅꯥ ꯆꯥꯕ ꯍꯧꯅꯕꯔꯥꯅꯦ
ꯍꯣꯏꯅꯦ ꯎꯝ ꯕꯣꯏꯂꯔꯁꯦ ꯆꯥꯕ ꯍꯧꯅꯗꯦꯕ ꯑꯗꯨꯒꯤ ꯆꯥꯗꯦꯕ
ꯁꯥꯃꯨꯒꯨꯝꯕ ꯁꯖꯤꯒꯨꯝꯕ ꯈꯩꯒꯨꯝꯕ ꯑꯩꯗꯤ ꯑꯗꯨꯒꯨꯝꯕ ꯆꯥꯕ ꯑꯩꯗꯤ ꯆꯥꯗꯦ
ꯑꯩꯒꯨꯝ
ꯑꯩꯗꯣ ꯈꯔ ꯈꯔ ꯆꯥ ꯌꯥꯏ ꯃꯅꯥꯗꯣ ꯈꯪꯕ꯭ꯔꯥ ꯅꯪ
ꯈꯪꯉꯤꯅꯦ ꯈꯪꯉꯤꯅꯦ
ꯑꯗꯨ ꯆꯥꯕꯗꯣ ꯌꯥꯝ ꯍꯥꯎꯕꯅꯦ
ꯎꯝ ꯍꯣꯔꯦꯟ ꯍꯣꯔꯦꯟꯅꯦ ꯌꯦꯛꯂꯒ ꯆꯥꯒꯅꯤ ꯍꯦꯛꯂꯒ
ꯅꯪ ꯅꯪꯒꯤ ꯃꯣꯏꯖꯥ ꯃꯅꯝꯗꯣ ꯌꯥꯝ ꯅꯝꯊꯤꯑꯦꯕꯣ ꯀꯔꯤ ꯇꯧꯕꯒꯤꯔꯥ
ꯑꯗꯨꯒꯤꯅꯦ
ꯇꯟꯕꯒꯤ ꯁꯨꯗꯕ ꯁꯨ ꯁꯨꯕ ꯇꯟꯕꯒꯤ ꯃꯅꯝ ꯁꯤꯐꯥꯎꯁꯦ ꯂꯥꯛꯑꯦ ꯅꯪꯒꯤ ꯈꯨꯉꯨꯞ ꯃꯅꯝ
ꯏꯁꯤꯡ ꯂꯩꯇꯕꯒꯤꯅꯤꯅꯦ ꯀꯩꯅꯣ ꯅꯪꯁꯨ
ꯏꯁꯤꯡ ꯂꯩꯇ꯭ꯔꯗꯤ ꯀꯩꯅꯣ ꯎꯐꯨꯜꯟꯅꯁꯨ ꯎꯐꯨꯟꯅ ꯁꯨꯕ
ꯍꯥꯥ
ꯎꯐꯨꯟꯗ ꯁꯨ ꯍꯥꯏꯕ
ꯏꯁꯤꯡ ꯂꯩꯔꯦ ꯎꯐꯨꯟꯗ ꯑꯃꯨꯛ ꯁꯨꯒꯗꯕ
ꯎꯝ
ꯑꯗꯨꯁꯨ ꯑꯗꯨ ꯑꯗꯨꯗꯤ ꯉꯁꯤꯅ ꯑꯍꯥꯟꯕꯅꯤꯅꯦ
ꯑꯗꯨꯃꯥꯏ ꯇꯧꯋꯣ ꯎꯐꯨꯟꯗ ꯑꯃꯨꯛꯁꯨ
ꯁꯤꯁꯇꯦꯝ ꯑꯃ ꯂꯩꯔꯝꯒꯅꯦꯕ ꯑꯗꯨꯒꯤꯗꯨ ꯑꯗꯨꯒꯤꯁꯨ ꯀꯣ
ꯎꯝ ꯅꯪ ꯉꯁꯤ ꯀꯥ ꯆꯠꯒꯅꯤ ꯅꯪ
ꯍꯥꯥ
ꯌꯦꯟꯗꯣ ꯉꯁꯤ ꯀꯥꯏ ꯆꯠꯀꯥꯅꯤ
ꯈꯪꯗ꯭ꯔꯦ ꯂꯧ ꯑꯃꯨꯛ ꯆꯠꯀꯅꯤ
ꯀꯔꯤ ꯂꯧꯅꯣꯂꯧ ꯅꯣꯏ ꯊꯕꯤꯗꯣ ꯃꯨꯜꯂꯕ꯭ꯔꯥ ꯆꯥꯕ ꯌꯥꯔꯕ꯭ꯔꯥ ꯊꯕꯤꯗꯣ
ꯆꯥ ꯂꯣꯏꯅꯃꯛ ꯆꯥꯊꯣꯛꯈ꯭ꯔꯦ ꯑꯩꯈꯣꯏꯗꯤ ꯉꯁꯥ ꯅꯍꯥꯟꯅ ꯆꯥꯕ ꯂꯣꯏꯈ꯭ꯔꯦ
ꯏꯁ ꯀꯧꯁꯨ ꯀꯧꯔꯛꯇꯦꯍꯦ ꯃꯤ ꯃꯆꯥꯁꯤ ꯌꯥꯝ ꯄꯣꯡꯕ ꯍꯥꯏꯔꯛ ꯑꯣ ꯍꯥꯢꯔꯛ ꯑꯣ ꯍꯥꯏꯔꯒꯥ
ꯑꯗꯨꯝ ꯆꯥꯅꯤꯡ
ꯍꯥꯏꯔꯛꯑꯣ ꯍꯥꯏꯔꯛ ꯍꯥꯏꯔꯛꯑꯣ ꯍꯥꯏꯔꯛꯑꯣ ꯍꯥꯏꯔꯒ ꯍꯥꯏꯁꯨ ꯍꯥꯏꯔꯛꯇꯦ ꯌꯥꯝꯅ ꯄꯣꯡꯉꯦ
ꯎꯝ
ꯀꯔꯤꯒꯤꯔꯥ ꯅꯪꯅ ꯄꯣꯡꯉꯤꯁꯦ
ꯅꯪ ꯆꯥꯕ ꯍꯩꯔꯣꯏꯗ꯭ꯔꯥ ꯍꯥꯏ ꯍꯥꯏꯕꯅꯤꯗ
ꯑꯦꯁ ꯑꯩꯗꯤ ꯆꯥꯕꯗ ꯌꯥꯝꯅ ꯍꯩꯕꯅꯤꯅꯦ